ꯑꯂ
ꯍꯜꯂꯣ
ꯑꯁ ꯏꯇꯥꯎꯕꯤ ꯅꯨꯡꯉꯥꯏꯔꯤꯕꯣ
ꯅꯨꯡꯉꯥꯏꯔꯤꯌꯦ ꯅꯪꯗꯦ
ꯑꯩꯁꯨ ꯅꯨꯡꯉꯥꯏꯔꯤꯌꯦ ꯃꯤꯗꯤ ꯌꯥꯝꯪ ꯏꯪ ꯇꯞꯄ ꯆꯥꯡꯗ ꯈꯣꯝꯕꯒꯁꯦ ꯌꯥꯝ ꯏꯪꯅ ꯈꯣꯝꯃꯦ ꯠꯇ
ꯃꯥꯅꯗ ꯄꯨ꯭ꯔꯣ
ꯃꯅꯥꯏ ꯃꯅꯥ ꯑꯗ ꯃꯤ ꯑꯇꯩꯒꯗꯤ ꯃꯥꯟꯅꯗꯦ ꯅꯪꯅ ꯏꯪ ꯇꯕꯗ ꯅꯪꯅ ꯍꯦꯜꯂꯦꯕ
ꯑꯗꯨ ꯑꯗꯨꯅꯦꯕ
ꯗꯤ ꯔꯁꯤꯒ ꯑꯥ ꯃꯤ ꯏ ꯇꯞꯄꯦ ꯑꯗꯨꯒ ꯗ꯭ꯔꯥꯁꯤꯁꯨ ꯌꯥꯎꯋꯦ ꯗꯤꯝꯄꯜꯅꯤ ꯌꯥꯎ ꯀ ꯑꯦꯁ ꯅꯨꯄꯥ ꯃꯌꯥꯝꯅ ꯉꯥꯎꯕꯁꯤꯗꯤ ꯂꯣꯏꯔꯦ ꯀꯣ ꯑꯩꯉꯣꯟꯗ ꯅꯝꯕꯔ ꯅꯤꯔꯛꯄꯗꯣ ꯑꯩ ꯅꯝꯕꯔ ꯅꯪꯒꯤ ꯄꯤꯕꯗꯣ ꯀꯩꯅꯣ ꯇꯧꯕ ꯃꯤ ꯀꯩꯅꯣ ꯍꯦꯜꯂꯦꯕꯀꯣ ꯇꯔꯥ ꯍꯦꯟꯒꯦ ꯇꯧꯔꯤꯕꯀꯣ ꯅꯝꯕꯔ ꯅꯪ ꯅꯪ ꯅꯝꯕꯔ ꯄꯤꯌꯣ ꯅꯪ ꯍꯥꯏꯔꯛꯄꯗꯣ ꯑꯗꯒꯤꯗꯤ ꯑꯩ ꯖꯒꯣ ꯆꯥꯗꯕ ꯃꯤꯒꯤꯗꯤ ꯄꯤ ꯪ ꯅꯪ ꯆꯥꯟꯅꯒꯗꯕ ꯑꯗꯨꯒꯨꯝꯕꯗꯤ ꯈꯔ ꯄꯤꯌꯦ ꯇꯧꯔꯝꯒꯅꯤ ꯇꯧꯔꯝꯒꯅꯤ ꯂꯥꯛꯄ꯭ꯔꯥꯅ ꯔꯒꯨꯝꯕ ꯋꯥꯆꯞꯇꯒ
ꯃꯥꯂꯦ
ꯂꯥꯛ ꯇꯕ꯭ꯔꯕꯦ ꯂꯥꯛ ꯇꯕ꯭ꯔ ꯍꯕꯦ ꯑꯁꯪꯕꯅꯦ ꯄꯤꯈꯤꯕꯅꯤ ꯅꯪ ꯅꯝꯕꯔ ꯄꯥꯝꯃꯦ ꯍꯥꯏꯕꯅꯤ ꯁꯦꯡꯅꯤ ꯊꯤꯀꯅꯦ
ꯇꯧꯔꯛꯇꯦ ꯇꯧꯔꯛꯇꯦ
ꯇꯧꯔꯒꯁꯤꯠ ꯇ ꯀꯩꯅꯣ ꯇꯧꯔꯦ ꯍꯥꯟꯅ ꯇꯧꯔꯦꯗ꯭ꯔꯗꯤ ꯍꯌꯦꯡ ꯑꯗꯨꯝ ꯇꯧꯔꯛꯀꯅꯤ ꯑꯩ ꯅꯝꯕꯔ ꯄꯤꯗꯤ ꯄꯤꯈꯤꯕꯅꯤꯀꯣ ꯑꯗꯨꯗ ꯃꯥꯗ ꯀꯅꯥ ꯅ ꯅꯪ ꯅꯪ ꯅꯪ ꯄꯣꯇꯣ ꯊꯥꯔꯒ ꯃꯥ ꯅꯣꯏ ꯈꯪꯅꯕ꯭ꯔꯥ ꯅꯣꯏ ꯈꯨꯟꯗꯒꯤꯅꯤ ꯍꯥꯏꯌꯦ ꯑꯗꯨꯅꯤ ꯍꯥꯏꯌꯦꯕꯀꯣ ꯑꯗ ꯑ ꯑꯗꯨ ꯑꯁꯃꯤꯗꯤ ꯀꯩꯅꯣ ꯃꯤ ꯌꯥꯝ ꯐꯕꯅꯦ ꯅꯣꯏꯒꯨꯝꯅ ꯉꯥꯎꯁꯤꯟꯅꯕꯒꯨꯝꯕ ꯇꯤꯟꯅꯕ ꯌꯥꯔꯒ ꯑꯩꯗꯤ ꯌꯥꯝ ꯀꯩꯅꯣ ꯍꯥꯏꯈꯤꯕꯅꯦ ꯃꯤ ꯈꯔꯗꯨꯗꯤ ꯑꯗꯨꯅ ꯅꯣꯏꯁꯦ ꯀꯩꯅꯣ ꯇꯧꯗ꯭ꯔꯗꯤ ꯌꯥꯗꯕ ꯈꯔ ꯌꯦꯡꯁꯤꯟꯕ ꯆꯪꯉꯦꯕꯀꯣ ꯑꯗꯨꯗꯒꯤ
ꯍꯤꯟꯖꯥꯡꯒꯁꯦ ꯆꯝꯐꯨꯠ ꯆꯥꯔꯝꯗꯧ ꯃꯥꯜꯂꯤ ꯉꯁꯤ ꯅꯪ
ꯍꯦꯟꯁꯥꯡꯁꯦ ꯆꯝꯐꯨꯠ ꯅꯠꯇꯦ ꯉꯁꯤꯗꯤ ꯆꯥꯛ ꯆꯥꯗ꯭ꯔꯤꯌꯦ ꯑꯩ
ꯀꯩ ꯏꯟꯖꯥꯡ ꯑꯣ
ꯀꯩꯅꯣ ꯈꯥꯃꯦ ꯈꯥꯃꯦꯟ ꯑꯁꯥꯡꯕꯤꯗꯣ ꯑꯗꯨꯝ ꯉꯧꯋꯦꯗꯅ ꯑꯗꯨꯒ ꯀꯣꯕꯤ ꯆꯝꯐꯨꯠ ꯑꯃ
ꯑꯗ ꯆꯝ ꯆꯝꯐꯨꯠ ꯑꯩ ꯍꯥꯏꯗ꯭ꯔꯥ ꯆꯝꯐꯨꯠ ꯌꯥꯎꯔꯝꯒꯅꯤꯅ ꯇꫭ ꯇꫭ ꯇꫭ ꯇꫭ ꯑꯩ ꯈꯪꯉꯦꯕ ꯑꯩ
ꯉꯧꯊꯣꯛꯅꯤꯡꯉꯥꯏ ꯉꯧꯊꯣꯛꯅꯤꯡꯉꯥꯏ ꯀꯣ ꯑꯗꯨꯝ
ꯑꯦ ꯇꯧꯗ꯭ꯔꯁꯨ ꯅꯦ ꯌꯥꯝ ꯉꯧ ꯌꯥꯝ ꯉꯧꯔꯕꯗꯨꯕꯨ
ꯌꯥꯝ ꯉꯧꯔꯦ ꯑꯗꯨꯗꯒꯤ ꯑꯃꯨꯛ ꯉꯧ꯭ꯔꯗꯤ ꯑꯁ ꯂꯣꯏꯔꯦ ꯅꯥꯏ ꯍꯥꯟꯅ ꯅꯨꯄꯥ ꯇꯔꯥ ꯉꯥꯎꯔꯝꯕꯗꯣ ꯅꯝꯕꯔ ꯅꯤꯔꯛꯄꯗꯣ ꯑꯗꯨꯝ ꯑꯃꯨꯛ ꯉꯧꯔꯗꯤ ꯅꯤꯐꯨ ꯍꯦꯜꯂꯅꯤ ꯌꯥꯡꯈꯩ ꯃꯌꯥ ꯁꯨꯔꯅꯤ ꯑꯩ ꯑꯋꯨ ꯑ ꯅꯪ ꯁꯛ ꯐꯖꯕꯒꯤ ꯑꯩ ꯑꯣꯏꯅ ꯋꯥꯏ ꯍꯥꯏꯕ ꯍꯥꯏꯗꯤ ꯅꯝꯕꯔꯒ ꯅꯤꯕꯅꯦ ꯑꯗꯨꯒ ꯅꯪ ꯃꯔꯝꯗ ꯍꯪꯕꯅꯦ ꯑꯩ ꯈꯨꯝꯕꯗ ꯌꯥꯝ ꯋꯥꯔꯦꯕ
ꯑꯁ ꯄꯤ ꯗꯤ ꯑꯦꯐ ꯑꯃ ꯁꯦꯝꯖꯤꯜꯂꯑꯣ ꯑꯩꯒꯤ ꯃꯔꯝꯗ ꯑꯗꯨꯒ ꯊꯥꯖꯒꯣ ꯃꯣꯏꯅꯥ ꯃꯨꯛ ꯍꯪꯉꯥꯗꯤ
ꯑꯗꯨ ꯁꯨꯃꯥꯏꯅ ꯇꯧꯁꯤꯔꯥ ꯈꯪꯗꯦ ꯅꯪ ꯅꯪꯅ ꯏꯅꯤꯡꯕ ꯂꯩ ꯂꯩꯕ꯭ꯔꯕ
ꯑꯤꯁ ꯅꯪꯅ ꯈꯔ ꯃꯥ ꯃꯔꯣꯏ ꯍꯥꯞ ꯄ ꯌꯥꯝ ꯍꯩꯌꯦ ꯅꯪꯅ ꯑꯗꯨꯝ ꯏꯖꯜꯂꯣ ꯑꯩꯒꯤ
ꯑꯁ ꯃꯔꫭꯏ ꯍꯥꯞꯕ ꯍꯩ ꯗꯤꯍꯦ ꯑꯩꯈꯣꯏꯅ ꯐꯗꯤꯒꯣꯝꯒ ꯂꯣꯏꯅ ꯀꯩꯅꯣ ꯄꯠ ꯀꯩꯅꯣ ꯇꯧꯈ꯭ꯔꯦ ꯍꯧꯕꯗꯣ ꯖꯪꯒꯜ ꯀꯇꯤꯡ ꯑꯩꯈꯣꯏ ꯕꯥꯅ ꯈꯪꯍꯧꯗꯅ ꯖꯪꯒꯜ ꯀꯇꯤꯡ ꯀꯥꯞꯄꯒꯤ ꯐꯗꯤꯈꯣꯝ ꯁꯥ ꯃꯔꯣꯏ ꯑꯗꯨꯒ‌ ꯑꯥ ꯇꯤꯜꯍꯧ ꯃꯌꯥꯝ ꯁꯤꯈ꯭ꯔꯦ ꯑꯗꯨꯒꯤ ꯍꯥꯞꯄ ꯍꯩꯇ꯭ꯔꯦ ꯍꯟꯗꯛ ꯃꯁꯂꯥꯅ ꯇꯥꯡꯕꯅꯦ ꯗꯨꯀꯥꯟꯒꯤ
ꯃꯍꯧꯁꯥꯒꯤ ꯃꯁꯂꯥ ꯃꯔꯣꯏ ꯉꯣꯟꯗ ꯌꯥꯎꯔꯤꯗꯨꯗꯤ
ꯌꯥꯎꯗꯦ ꯌꯥꯎꯗꯦ ꯃꯥꯡꯈ꯭ꯔꯦ ꯉꯁꯤ ꯕ꯭ꯔꯖ ꯉꯝꯗꯕꯒꯤ ꯃꯍꯥꯎ ꯃꯍꯥꯎꯒꯁꯦ ꯃꯁꯂꯥꯒꯁꯦ ꯂꫭꯏ ꯃꯥꯡꯈ꯭ꯔꯦ ꯇꯠꯈ꯭ꯔꯦ
ꯑꯩꯗꯤ ꯕꯣꯜ ꯌꯦꯡꯗ
ꯎꯝ ꯑꯗꯣ ꯅꯪꯁꯦ ꯄꯨꯡ ꯀꯌꯥ ꯋꯥꯏꯗ ꯆꯥꯛ ꯆꯗꯣꯏꯅꯣ ꯊꯦꯡꯉꯦ
ꯑꯁ ꯍꯧꯖꯤꯛ ꯆꯥꯛ ꯆꯥꯔꯣꯏꯗ ꯌꯥꯝ ꯁꯥꯏꯌꯦ ꯃꯩꯁꯨ ꯑꯃꯨꯛ ꯃꯨꯠꯈ꯭ꯔꯦ
ꯐꯦꯟ ꯊꯥꯗ꯭ꯔꯗꯤ ꯆꯥꯛ ꯆꯥꯕꯗꯨ ꯆꯪꯗ꯭ꯔꯦꯕ ꯍꯧꯖꯤꯛꯀꯥꯟꯗꯤ ꯍꯩꯃꯥꯥꯡꯅ ꯁꯧꯕꯅꯦ
ꯑ ꯐꯦꯟꯗꯨꯁꯨ ꯀꯩꯅꯣꯅꯦ ꯃꯃ ꯍꯤꯟꯖꯥꯡ ꯃꯊꯦꯜ ꯑꯃꯅꯦꯕꯀꯣ ꯑꯗꯨꯗꯤ
ꯑꯗꯨꯅꯦ
ꯁꯤ ꯌꯥꯝ ꯐꯩꯀꫭ ꯐꯦꯟꯒ ꯃꯊꯦꯜ ꯌꯥꯎꯔꯕꯅꯤꯅ ꯆꯥꯕ ꯅꯨꯡꯉꯥꯏꯔꯝꯗꯧ ꯃꯥꯜꯂꯦ
ꯎꯝ ꯅꯣꯏꯗꯗꯤ ꯏꯪꯕꯅꯤꯅ
ꯑꯩꯣꯏꯁꯦ ꯆꯥꯛ ꯆꯥꯕ ꯍꯩꯗꯧ ꯃꯥꯟꯗꯅꯦ ꯄ꯭ꯂ ꯄ꯭ꯂꯦ ꯀꯃꯨ ꯆꯇꯥꯦ ꯍꯟꯖꯥꯡ ꯍꯥꯎꯄ ꯀꯥꯟꯗ
ꯑꯁ ꯄ꯭ꯂ ꯈꯪꯗꯦꯗ ꯑꯅꯤ ꯑꯅꯤ ꯁꯨꯔꯦ
ꯑꯅꯤ ꯁꯨꯗꯦ ꯑꯗꯨꯗꯤ ꯑꯩ ꯅꯥꯕ ꯃꯇꯝꯗ ꯆꯥꯛ ꯆꯕꯗꯨꯒ ꯆꯞ ꯃꯥꯟꯅꯅꯅꯤ ꯑꯩꯩꯗꯤ ꯅꯥꯔꯒꯁꯨꯅꯦ ꯄ꯭ꯂꯦꯛ ꯀꯩꯅꯣꯁ ꯍꯥꯏꯕ ꯄ꯭ꯂꯦꯟ ꯑꯅꯤꯗꯒꯤ ꯇꯥꯗꯦꯕꯀꯣ
ꯑꯃ ꯑꯃꯒ ꯍꯥꯐ ꯆꯥꯔꯝꯅꯤ
ꯍꯥꯏꯗ ꯑꯗꯨꯗꯤ ꯑꯩ ꯅꯥꯕꯒ ꯑꯩꯅ ꯍꯦꯜꯂꯦ ꯅꯥꯔꯀꯥꯟꯗꯁꯨ ꯑꯗꯤꯩ ꯅꯥ ꯅꯥꯗ꯭ꯔꯗꯤꯅꯦ ꯄꯦꯠ ꯃꯉꯥ ꯂꯩ ꯇꯥꯗ꯭ꯔꯦꯀꯣ ꯅꯥꯔꯒꯅ ꯄ꯭ꯂꯦ ꯑꯅꯤꯗꯒꯤ ꯇꯥꯗꯦ
ꯑꯗꯨꯗꯤ ꯀꯩꯅꯣ ꯊꯥ ꯑꯃꯗ ꯔꯦꯁꯟ ꯕꯦꯒ ꯀꯌꯥ ꯆꯥꯈ꯭ꯔꯒꯦꯅ
ꯊꯥ ꯑꯃꯗ ꯕꯣꯔꯥ ꯑꯃ ꯆꯥꯔꯤꯅꯤ ꯑꯩꯊꯟꯊꯥ
ꯑꯁ ꯐꯖꯅ ꯅꯣꯏꯔꯅꯤꯅꯦ ꯑꯗꯨꯗꯤ
ꯑꯩ ꯀꯩ ꯑꯩꯁꯦ ꯃꯤ ꯅꯠꯇꯕ ꯑꯣꯛꯒꯨꯝꯕ ꯑꯣꯏꯔꯒꯗꯤꯀꯣ ꯁꯤ ꯇꯣꯏ ꯆꯦꯁ ꯁꯤꯇꯅꯦ ꯑꯃ ꯃꯥꯡꯒꯦꯁꯦ ꯃꯃꯜ ꯃꯃꯜꯒꯁꯦ ꯌꯥꯝ ꯋꯥꯡꯅꯒ ꯍꯥꯏꯗꯣꯏꯖꯥꯠꯅꯤ ꯍꯥꯏꯗꯤ ꯆꯥꯛꯇꯣ ꯑꯗꯨꯝ ꯆꯥꯕꯅꯤꯅ ꯃꯍꯧꯁꯥꯒꯤ ꯑꯗꯨꯗ ꯅꯩꯅꯅꯦ ꯐꯩ ꯇꯧꯕꯅꯦ ꯑꯣꯛ ꯄꯣꯛ ꯀꯃꯥꯏ ꯀꯃꯥꯏ ꯑꯣꯏꯅꯤꯡꯗꯣꯏꯅꯦ
ꯑ ꯉꯁꯤꯗꯤ ꯀꯌꯥꯝ ꯆꯠꯂꯣꯏꯗ꯭ꯔꯣꯅ
ꯆꯠꯦ ꯉꯔꯥꯡ ꯉꯔꯥꯡꯁꯨ ꯆꯠꯇꯦ ꯍꯣꯔꯦꯟ ꯏꯚꯤꯅꯤꯡꯗꯗꯤ ꯀꯩꯅꯣ ꯑꯔꯦꯅꯦꯔꯤ ꯆꯠꯀꯅꯤ ꯐꯨꯠꯕꯣꯜ ꯍꯟꯗꯛ ꯑꯩ ꯀꯟꯅ ꯐꯨꯠꯕꯣꯜ ꯁꯥꯟꯅꯔꯤꯌꯦ ꯌꯥꯝ ꯍꯩꯈꯔꯦꯖꯥꯅꯤ ꯑꯩ ꯍꯥꯟꯅ ꯁꯥꯟꯅꯕꯗ ꯎꯔꯝꯒꯅꯤꯀꯣ ꯈꯨꯟꯒ ꯑꯦꯅꯨꯋꯦꯜ ꯏꯁꯄꯣꯔꯠꯁ ꯈꯛꯇ ꯇꯧꯕꯗ
ꯑꯩ ꯎꯕꯒꯨꯝꯗꯤ ꯇꯧꯈ꯭ꯔꯦ ꯍꯣꯏ
ꯑꯗꯨꯀꯥꯟꯗꯗꯤ ꯕꯣꯜꯁꯦ ꯏꯅꯥꯛꯇ ꯀꯥꯎꯁꯤꯜꯂꯁ ꯑꯩꯒꯤ ꯄꯥꯈꯠꯄ ꯀꯩꯅꯣꯝ ꯀꯕꯣ ꯑꯗꯩ ꯈꯪꯕ ꯑꯃ ꯌꯥꯎꯋꯦꯕ ꯕꯣꯔꯛꯑꯀꯥꯟꯗ
ꯍꯣꯏ
ꯗꯤ ꯍꯧꯖꯤꯛꯛꯇ ꯑꯗꯨꯃꯥꯏꯅꯗꯤ ꯇꯧꯗ꯭ꯔꯦ ꯑꯃꯨꯛ ꯑꯦꯅꯤꯚꯁ ꯄꯣꯁꯀꯨꯝꯕ ꯂꯩꯔꯒꯗꯤ ꯑꯩ ꯍ ꯑꯩꯅ ꯅꯩꯔꯛꯀꯗꯣꯏꯅꯦ
ꯍꯣꯏꯅꯦ ꯍꯣꯏꯅꯦ ꯃꯊꯪ ꯃꯊꯪ ꯏꯁꯄꯣꯔꯠꯁꯇ ꯌꯦꯡꯕ ꯇꯥꯔꯦ
ꯑ ꯀꯥꯏ ꯑꯗꯨꯗꯤ ꯍ
ꯅꯨꯄꯤ ꯃ ꯑ ꯀꯝ ꯆꯜꯂꯒꯥꯏꯀ
ꯑꯁ
ꯌꯦꯡꯕ ꯇꯥꯔꯦ
ꯐꯒꯤ ꯐꯒꯤ ꯀ ꯑ ꯌꯥꯏ ꯌꯥꯏ ꯌꯥꯏ ꯅꯣꯏꯗꯤ ꯋꯥꯛꯀꯤꯡ ꯆꯠꯇ꯭ꯔꯕꯣ
ꯑ ꯆꯠꯇ꯭ꯔꯦ ꯃꯤ ꯆꯠꯅꯤꯡꯉꯥꯏꯗꯣ ꯃꯤ ꯀꯩꯅꯣ ꯅꯍꯥꯟ ꯑꯁꯤ ꯅꯨꯄꯤ ꯑꯩꯈꯣꯏ ꯃꯅꯥꯛꯇ ꯂꯩꯕ ꯅꯨꯄꯤ ꯂꯩꯔꯗꯤ ꯃꯤꯡꯆꯠ ꯆꯠꯀꯦ ꯇꯧꯕꯅꯦꯕꯀꯣ ꯑꯃꯔꯛ ꯑꯅꯔꯛꯀꯤ ꯆꯠꯈ꯭ꯔꯦꯕ
ꯎꯝ ꯑꯅꯤ ꯃꯥ ꯑ ꯄ ꯈꯅ ꯀ ꯎꯝ ꯑꯗ ꯃꯥ ꯆꯠꯈꯤꯕꯗꯣ ꯍꯟꯗꯛ ꯆꯍꯤ ꯑꯃꯨꯛ ꯂꯥꯛꯇꯣꯏꯔꯥ ꯅꯠꯇ꯭ꯔꯒ ꯂꯥꯛꯑꯔꯣꯏ ꯄꯨꯖꯥꯂ ꯀꯨꯝꯍꯩꯒꯨꯝꯕ ꯂꯩꯔꯀꯥꯟꯗ
ꯀꯣꯏꯕ ꯆꯠꯄꯅꯦ ꯍꯥꯏ ꯃꯥꯗꯣ ꯍꯥꯏꯕ ꯑꯗꯨ ꯇꯧꯋꯤꯅꯦ
ꯑꯗꯤ ꯁꯤꯦꯔꯥꯗꯨꯔꯣ ꯑꯉꯥꯡꯗ ꯑꯗꯨ ꯑꯗꯨ ꯅꯨꯄꯤꯗꯣ ꯑꯣꯠꯊ ꯌꯥꯝ ꯇꯧꯕꯅꯦ ꯑꯁꯦꯡꯕꯗ ꯍꯥꯏꯅꯦꯕꯅꯦꯕ ꯀꯔꯤꯒꯤ ꯑꯩꯈꯣꯏ ꯐ ꯌꯥꯝ ꯑꯉꯥꯡ ꯑꯣꯏ ꯄꯔꯤꯉꯩꯗꯒꯤ ꯌꯥꯝ ꯂꯨꯅ ꯇꯤꯜꯂꯛꯄꯅꯦꯕꯀꯣꯥꯁ ꯀ꯭ꯂꯥꯁ ꯑꯩꯈꯣꯏ ꯀ꯭ꯂꯥꯁ ꯐꯥꯏꯚ ꯁꯤꯛꯁꯇꯒꯤ ꯍꯧꯔꯕꯅꯦꯕ ꯇꯤꯟꯅꯕꯗꯣ ꯑꯩꯈꯣꯏ ꯊꯥꯔꯣꯏꯒ ꯈꯨꯟꯗꯅ ꯑꯥ ꯃꯈꯥꯔꯣꯝꯗ ꯊꯔꯣꯏ ꯂꯩꯕꯗ ꯇꯨꯔꯦꯟꯗ ꯅꯨꯃꯤꯗꯥꯡꯗ ꯊꯔꯛꯏ ꯑꯩꯈꯣꯏ ꯈꯨꯜꯂꯒ ꯑꯗꯨꯝ ꯆꯠꯂꯦꯕꯀꯣ ꯑꯗꯨꯅ ꯌꯥꯝ ꯂꯨꯅ ꯇꯤꯟ ꯇꯤꯜꯂꯔꯒ ꯑꯗꯨꯃꯥꯏꯅ ꯋꯥꯗ ꯌꯥꯝ ꯂꯣꯠꯄꯅꯦ ꯍꯥꯏ ꯑꯩꯉꯣꯟꯗꯀꯣ
ꯎꯝ ꯊꯪꯗꯗ
ꯑꯩꯈꯣꯏ ꯅꯣꯡꯃ ꯊꯔꯣꯏ ꯈꯟꯕ ꯆꯠꯂꯦ ꯃꯣꯏ ꯂꯩꯀꯥꯏꯒꯤ ꯅꯨꯄꯤ ꯑꯍꯨꯝꯗꯨꯒ ꯑꯅꯦ ꯏꯃꯥꯟꯅꯕ ꯑꯃꯒ ꯍꯦꯛ ꯍꯧꯖꯤꯛ ꯇꯝꯕꯗꯣ ꯑꯩꯈꯣꯏ ꯊꯔꯣꯏ ꯈꯨꯟꯃꯛ ꯆꯜꯂꯤꯠꯂꯤꯅꯦꯕ ꯆꯂꯒ ꯍꯥꯂ ꯀꯥꯟꯗꯥ ꯃꯣꯏ ꯁꯀꯨꯜ ꯗꯣꯝꯅꯤ ꯁ꯭ꯀꯨꯜꯒ ꯂꯩꯕꯗꯣ ꯑꯗꯨꯔꯣꯝꯗ ꯆꯤꯡ ꯀꯩꯅꯣꯗ ꯀꯥꯔꯒ ꯑꯃꯨꯛ ꯆꯠꯄꯅꯦꯕꯀꯣ ꯑꯩꯈꯣꯏꯗꯣ ꯍꯥꯏꯗꯤ ꯃꯈꯥ ꯍꯥꯏꯋꯦꯗ ꯆꯠꯇꯦꯕ
ꯑꯥ
ꯑꯗꯨꯝ ꯑꯩꯈꯣꯏꯁꯨ ꯀꯣꯏꯕ ꯑꯣꯏꯅ ꯆꯠꯄꯅꯤꯗ
ꯎꯝ